ꯇꯥꯔꯕꯣ
ꯔꯦ
ꯆꯥꯛ ꯊꯣꯡꯉꯣꯏꯗꯣ
ꯑꯩ ꯆꯥꯛ ꯊꯣꯡꯉꯔꯣꯏ ꯈꯣꯃꯅꯥ ꯊꯣꯡꯈ꯭ꯔꯦ
ꯅꯨꯉꯥꯏꯔꯦ ꯗꯨꯗꯤ ꯅꯪ ꯉꯁꯤ
ꯅꯨꯡꯉꯥꯏꯔꯦ
ꯀꯥꯏ ꯆꯠꯂꯤꯅꯣ ꯅꯪ
ꯃꯈꯥꯗ ꯋꯥꯀꯤꯡ ꯆꯠꯄꯅꯤ
ꯎꯝ ꯅꯇꯣꯟꯗ
ꯍꯧꯖꯤꯛꯇꯤ ꯃꯝꯃꯕꯅꯤ
ꯀꯅꯥ ꯀꯅꯥ ꯆꯠꯂꯤꯅꯣ
ꯏꯊꯟꯇꯅꯤ ꯀꯩꯅꯣꯁꯨ ꯑꯩꯒꯥ ꯂꯩꯃꯤꯟꯅꯕꯗꯨꯁꯨ ꯀꯨꯝꯈꯤꯕꯅꯤ ꯑꯗꯣ ꯈꯪꯗꯦ ꯃꯥ ꯃꯈꯥꯗ ꯆꯠꯂꯝꯗꯧ ꯃꯥꯜꯂꯦ ꯑꯁꯣꯝꯗ ꯂꯩꯔꯝꯗꯧ ꯃꯥꯜꯂꯦ ꯑ ꯀꯩꯅꯣ ꯃꯣꯏꯔꯣꯝ
ꯇꯣꯟꯗ ꯂꯩꯌꯦ ꯑꯀꯥꯗ ꯍꯥꯟꯅ
ꯎꯝ
ꯎꯝ ꯅꯪ ꯉꯥꯡꯕ ꯐꯖꯅ ꯇꯥꯗꯦ ꯃꯌꯦꯛ ꯁꯦꯡꯅ ꯉꯥꯡꯉꯛꯑꯣ
ꯇꯥꯕ꯭ꯔꯥ
ꯇꯥꯥꯏꯌꯦ ꯇꯥꯏ ꯇꯥꯔꯦ
ꯑ ꯁꯥꯏꯅ ꯑꯃꯨꯛ ꯇꯥꯔꯕ ꯍꯪꯕꯗꯤ ꯇꯥꯔꯒ ꯑꯃꯨꯛ ꯉꯥꯡꯉꯛꯄꯖꯤꯅ ꯑꯃꯨꯛ ꯁꯦꯡꯅ ꯇꯥꯗꯕꯤ ꯇꯧꯕ
ꯎꯝ
ꯗꯣ ꯇꯥꯔꯕ ꯅꯠꯇ꯭ꯔꯣ
ꯎꯝ ꯊꯥꯕꯤ ꯃꯍꯨꯝ ꯁꯥꯔꯤꯁꯦ ꯎꯕ꯭ꯔ ꯌꯦꯡꯉꯣ
ꯀꯔꯤ ꯊꯕꯤ ꯃꯍꯨꯝ ꯍꯥꯢꯗꯤ ꯀꯩꯅꯣ
ꯊꯥꯗ ꯌꯦꯡꯉꯣ ꯊꯥꯗ
ꯑꯣ ꯑꯗꯨ ꯀꯩꯗꯧꯕꯁꯦ ꯏꯕꯥꯟꯅꯤꯒꯤꯁꯦ ꯌꯥꯝ ꯔꯣꯃꯥꯟꯇꯤꯛꯀ ꯑꯣꯏꯗ꯭ꯔꯣ
ꯎꯝ ꯊꯥꯗ ꯔꯥꯎꯟ ꯀꯣꯏꯁꯤꯜꯂꯒ ꯂꯩꯔꯤꯖꯦ ꯍꯪꯒꯥꯝꯄꯥꯟꯅ
ꯑ
ꯑꯁꯤ ꯊꯕꯤ ꯃꯍꯨꯝ ꯁꯥꯕ ꯀꯧ ꯊꯕꯤ ꯃꯍꯨꯝ ꯁꯥꯕꯗꯅꯦ ꯍꯪꯒꯄꯥꯟ ꯃꯆꯨ ꯑꯣꯏꯗꯕ ꯖꯒꯥꯗꯣ ꯑꯗꯨꯅ ꯅꯣꯡ ꯇꯥꯏ ꯍꯥꯏꯒꯟꯕꯅꯦ ꯑꯗꯣꯝ ꯁꯥꯏꯠꯇꯣ
ꯑꯗꯨꯗꯤ ꯁꯤꯗ ꯅꯣꯡ ꯇꯥꯗꯣꯢ ꯑꯣꯏꯔꯝꯒꯅꯦ
ꯊꯥꯏꯅꯒꯤ ꯑꯍꯟꯅ ꯍꯥꯏꯅꯕꯗꯣ ꯇꯥꯕꯔꯕꯥꯅꯤꯗ
ꯑꯈꯣꯏ ꯁꯤꯒꯤ ꯂꯝꯕꯤ ꯆꯪꯐꯝ ꯁ꯭ꯋꯥꯏꯁꯦ ꯑꯃ ꯁꯥꯏꯒꯤ ꯆꯪ ꯁꯣꯝ ꯁꯥꯥꯏꯅ ꯊꯦꯛꯆꯤꯜꯂꯝꯐꯝꯒꯤ ꯈꯤꯇꯪ ꯍꯧꯔꯛꯄꯩ ꯊꯦꯛꯄ ꯈꯤꯇꯪ ꯍꯧꯔꯛꯄꯩ ꯁ꯭ꯋꯥꯁꯤꯗ ꯅꯥꯄꯤ ꯌꯥꯝ ꯁꯣꯡꯉꯦꯕ ꯆꯠꯄꯗ ꯑꯃꯛ ꯀꯤꯕꯗꯣ ꯑꯗꯨ ꯍꯥꯏꯗꯤ ꯂꯤꯟ ꯆꯤꯟ ꯀꯥꯡ ꯊꯣꯂ ꯍꯥꯏꯗꯤ ꯍꯥꯡꯉꯒ ꯁꯥꯏꯖꯁ ꯍꯥꯡꯉꯒꯅ ꯐꯩꯁ ꯅꯠ ꯁꯤ ꯂꯩꯒꯥꯏꯖꯧ ꯀꯩꯀꯩ ꯂꯩ
ꯃꯥꯅꯦ ꯃꯥꯅꯦ ꯀꯔꯤ ꯇꯝꯕ ꯉꯝꯕ ꯅꯠꯇꯦ ꯗꯥꯏ ꯃꯐꯝꯗꯣ
ꯑꯗꯣ ꯍꯧꯖꯤꯛ ꯌꯥꯔꯦ ꯃꯣꯢꯒꯤꯅ ꯃꯥꯟ ꯁꯦꯡꯗꯣꯛꯄꯒꯤ ꯂꯥꯛꯑꯝꯃꯒ ꯁꯤ ꯃꯃꯥꯡ ꯃꯃꯥꯡ ꯈꯔ ꯈꯔ ꯁꯦꯡꯗꯣꯛꯑꯝꯃꯦ ꯁꯣꯝꯒꯤ ꯇꯦꯟꯒꯤ ꯇꯣ ꯈꯣꯏꯁꯤ ꯁꯦꯡꯗꯣꯛꯇꯣꯢꯅꯦ ꯍꯥꯢꯔꯁꯨ ꯎꯝ ꯑꯃꯨꯛ ꯂꯥꯛꯈꯤꯗꯣꯏꯅꯦ ꯑꯩꯅ ꯍꯥꯏ ꯑꯁꯤꯗꯤ ꯅꯞ ꯕꯤ ꯁꯦꯡꯗꯣꯛꯄꯗꯗ ꯍꯥꯏꯗꯤ ꯀꯩꯅꯣ ꯇꯧꯗꯣꯢꯅꯦ ꯍꯥꯏꯕ ꯑꯃ ꯄꯩꯁꯥ ꯆꯪꯕꯗꯣ
ꯎꯝ ꯎꯝ
ꯅꯥꯄꯤꯁꯤ ꯁꯦꯡꯕꯗꯕꯨ ꯄꯩꯁꯥ ꯐꯅꯥꯝ ꯂꯣꯏꯔꯝꯅꯤ ꯍꯥꯏꯕ
ꯎꯝ ꯍꯧꯖꯤꯛ ꯂꯥꯛꯄ ꯅ ꯨ ꯍꯥꯏꯗꯤ ꯀꯣꯏꯆꯠ ꯆꯠꯅꯕ ꯃꯐꯝ ꯅꯠꯇꯕꯅꯤ꯫ ꯅꯦꯅꯦ ꯑꯗꯨꯝ ꯍꯧꯖꯤꯜꯂꯛꯄꯗꯣ ꯑꯗꯨꯝ ꯅꯣꯡ ꯑꯃꯨꯛ ꯆꯨꯕꯗ ꯑꯗꯨꯝ ꯍꯧꯔꯛꯏꯗꯅ꯫
ꯑꯣꯔꯦ ꯑꯗꯨꯕꯨꯗꯤ
ꯑꯗꯨꯟ ꯆꯠꯂꯛꯄꯅ ꯍꯥꯟ ꯑꯃ ꯖꯒꯥ ꯑꯃ ꯐꯥꯅꯤꯀꯥꯟꯗ ꯖꯒꯥ ꯑꯃ ꯍꯧꯔꯛ ꯄꯗꯣ
ꯆꯥꯎꯕꯅꯤꯅꯀꯣ ꯑꯃꯃꯨꯛ ꯐꯥꯟꯕꯤꯗ ꯑꯃꯃꯨꯛ ꯍꯧꯔꯛꯄꯤ ꯑꯃꯃꯨꯛ ꯐꯥꯟꯕꯤꯗ ꯑꯃꯃꯨꯛ ꯍꯧꯔꯛꯄꯤ꯫
ꯎꯝ ꯑꯗꯨ ꯅꯤ ꯇꯧꯗꯣꯏꯁꯤ꯫
ꯅꯣꯏ ꯃꯥ ꯀꯩ ꯏꯟꯁꯥꯡ ꯊꯣꯡꯒꯔꯕ‌ꯣ
ꯈꯪꯗꯦ ꯑꯩ ꯉꯁꯤ ꯆꯥꯛꯈꯨꯝ ꯆꯪꯗꯦ ꯉꯁꯥꯏꯗꯒꯤ ꯍꯤꯞꯄꯝꯃꯦ ꯂꯩ ꯃꯥꯁꯨ ꯍꯤꯞꯄꯤ ꯃꯥꯅ ꯉꯔꯥꯡꯗꯣ ꯃꯤ ꯑꯍꯨꯝ ꯀꯦꯔꯨꯕꯗꯣ ꯑꯗꯨꯗꯨꯒ ꯃꯤ ꯉꯔꯥꯡ ꯃꯥ ꯃꯤ ꯃꯉꯥ ꯄꯨꯟꯅ ꯀꯦꯔꯝꯅꯤ ꯑꯗꯨꯒ ꯑꯦꯛꯖꯥꯝꯁꯨ ꯊꯥꯕ ꯆꯠꯂꯨꯕꯅꯦꯕ꯫
ꯑꯥ
ꯑꯗꯨꯒꯤ ꯋꯥꯏꯑꯦꯅ ꯉꯔꯥꯡꯗꯩ ꯊꯕꯛ ꯇꯧꯕꯗꯨꯅ ꯉꯁꯤꯐꯧ ꯇꯧꯗ‌ꯦ
ꯅꯪꯅ ꯐꯨꯅꯤꯡ ꯉꯝꯗꯣꯏꯁꯦ ꯑꯩ ꯈꯪꯉꯦ
ꯎꯝ ꯐꯨꯅꯤꯡꯕꯗ ꯋꯥꯔꯦꯅ ꯂꯩꯁꯟꯈ꯭ꯔꯅꯤ ꯑꯗꯨꯗ
ꯐꯨꯅꯤꯡꯏ ꯌꯥꯝꯅ ꯑꯇꯣꯟ ꯑꯇꯥꯗ ꯐꯨꯒꯗꯕꯅꯦ ꯈꯒ ꯈꯒ
ꯀꯔꯤ ꯅꯪꯍꯥꯏꯅꯤꯡꯉꯤꯗꯣ ꯈꯤꯇꯪ ꯌꯥꯅꯤꯡꯕ ꯋꯥꯠꯂꯦꯀꯣ
ꯎꯝ ꯑꯇꯣꯝꯕꯤ ꯑꯣꯏꯔꯨꯕꯅ ꯑꯩꯗꯤ ꯀꯥꯏꯌ‌ꯣ
ꯑꯩꯁꯨ ꯑꯇꯣꯝꯕꯤ ꯑꯃ ꯑꯇꯣꯝꯕꯤ ꯃꯈꯜ ꯑꯃꯗꯤ ꯑꯣꯏꯔꯤꯕꯅꯤꯅ ꯈꯤꯇꯪ ꯅꯨꯡꯉꯥꯏꯇꯥꯕ ꯐꯥꯎꯋꯦ ꯇꯧꯋꯦ
ꯅꯪꯗꯤ ꯅꯆꯦꯅ ꯑꯗꯨꯝ ꯐꯨꯕꯤꯗ‌ꯣꯏꯔ ꯑꯗꯨ ꯑꯗꯨꯕꯨ
ꯈꯣꯏꯗꯤ ꯐꯨꯕꯖꯨ ꯉꯝꯗꯦ
ꯆꯦ
ꯑꯩꯈꯣꯏꯗꯤ ꯐꯨꯕꯁꯨ ꯉꯝꯗꯦ ꯍꯥꯏꯌꯣꯕ ꯅꯪꯒꯤꯗꯤ
ꯅꯪ ꯑꯩꯅ ꯐꯨ ꯐꯨꯕꯗꯤ ꯉꯝꯕꯥ ꯑꯗꯨꯏ ꯇꯥꯔꯁꯨ ꯑꯗꯨ ꯃꯥꯁꯦ ꯈꯨꯠ ꯍꯜꯂꯛꯀꯗꯕ꯫
ꯍꯥꯍꯥꯍꯥ ꯑꯗꯨꯗꯤ ꯆꯞ ꯃꯥꯟꯅꯗ꯭ꯔꯣ
ꯑꯗꯨꯅꯦ ꯍꯟꯅꯔꯗꯣꯏꯅꯤꯅ
ꯍꯧꯖꯤꯛꯇꯤ ꯍꯟꯅꯔꯅꯦꯌꯣ ꯑꯩꯅ ꯐꯨꯔꯖꯨ
ꯃꯥꯅꯦ ꯑꯩ ꯁꯪꯉꯏ
ꯅꯕꯥꯟꯅꯤꯅ ꯌꯥꯝ ꯍꯟꯅꯗꯕ ꯑꯗꯨꯅꯅꯦ ꯑꯩꯈꯣꯏꯅ ꯑꯃꯨꯛ ꯑꯩꯒꯗꯤ ꯑꯩꯈꯣꯏ ꯀꯩꯅꯣ ꯑꯩꯈꯣꯏ ꯆꯦꯒꯗꯤ ꯃꯌꯥꯝ ꯍꯟꯅꯔꯦꯗꯅ
ꯅꯣꯏ ꯆꯦꯒ ꯅꯪꯒ ꯆꯍꯤ ꯇꯔꯨꯛ ꯈꯛꯇ ꯅꯠꯇ꯭ꯔꯣ ꯆꯍꯤ ꯇꯔꯨꯛ ꯈꯛꯇ ꯇ ꯅꯠꯇ꯭ꯔꯕ
ꯇꯔꯦꯠ ꯎꯝ ꯑꯗꯨꯅ ꯍꯥꯏꯗꯤ ꯆꯍꯤ ꯑꯗꯨꯝ ꯃꯥꯅ ꯈꯔ ꯑꯗꯨꯝ ꯈꯔ ꯆꯥꯎꯈꯤꯕꯗꯣ ꯑꯩꯗꯤ ꯄꯤꯍꯧꯔꯤꯗꯅ
ꯑꯝ
ꯌꯥꯝ ꯁꯥꯡꯗꯕꯅꯤꯅ ꯑꯩꯅ ꯈꯔ ꯄꯤꯛꯄꯅꯤꯅ ꯃꯥꯅ ꯉꯝꯃꯦꯕ
ꯎꯝ ꯑꯈꯣꯏꯒꯤꯗꯤ ꯑꯗꯨꯅ ꯃꯥꯅ ꯉꯥꯡꯕꯗꯣ ꯏꯟꯗꯕ ꯉꯝꯗꯦꯕ ꯅꯠꯇ꯭ꯔꯣ ꯅꯠꯇ꯭ꯔ
ꯍꯣꯏ ꯍꯣꯏ ꯃꯥꯅ ꯉꯥꯡꯕꯁꯦ ꯈꯪꯕ꯭ꯔ ꯊꯕꯛꯁꯦ ꯇꯧꯅꯤꯡꯗ꯭ꯔꯁꯨ ꯉꯥꯛ ꯂꯩꯇꯧꯒꯦ ꯍꯥꯏꯔꯒ ꯂꯩꯊꯣꯛꯈꯤꯕ
ꯎꯝ ꯐꯨꯔꯛꯀꯅꯤꯅ ꯀꯤꯖꯗꯅ
ꯆꯩꯔꯛꯇꯣꯏꯕ ꯃꯥꯗꯤ ꯗꯨꯝ ꯑꯩꯅ ꯇꯧꯒꯤ ꯊꯕꯛꯇꯣ ꯑꯍꯧꯖꯤꯛꯇꯤꯀꯣ ꯀꯗꯔ ꯐꯗꯔꯁꯦ ꯍꯩꯕꯒꯤ ꯁꯤ ꯇꯧꯒꯦꯃꯤ ꯊꯕꯛꯇꯣ ꯁꯤ ꯉꯥꯡ ꯁꯠ ꯁꯠ ꯉꯥꯛꯇ ꯄꯣꯊꯥꯔꯒ ꯁꯠꯁꯠ ꯇꯧꯒꯦꯁꯦꯁꯤ ꯉꯥꯛꯇꯗꯅꯤ ꯍꯥꯏꯔꯝ ꯃꯅꯤ ꯑꯗꯨꯒ ꯕꯣꯜ ꯌꯦꯡꯉꯨꯔꯅꯤ ꯕ꯭ꯂꯨ ꯃꯆꯨꯒꯤ ꯒꯦꯠ ꯑꯃ ꯑꯗꯨꯅ ꯑꯗꯨꯗꯨꯅ ꯑꯗꯨꯃꯥꯏꯅ ꯇꯧꯁꯤꯟꯅꯔꯒ ꯈꯔ ꯂꯩꯊꯣꯛꯑꯒ ꯑꯩ ꯂꯩꯔꯤꯁꯦ
ꯅꯣꯏ ꯆꯦꯗꯤ ꯅꯪꯉꯣꯟꯗꯩꯁꯨ ꯆꯥꯎ ꯍꯦꯟꯕꯅꯤꯅ ꯅꯪꯅ ꯀꯤꯕ ꯍꯥꯏꯇꯥꯔꯦ
ꯃꯥꯅꯦ ꯃꯥꯅꯦ ꯑꯗꯣ ꯀꯩꯅꯣꯗꯩꯗꯤ ꯍꯧꯖꯤꯛꯇꯤ ꯀꯌꯥꯕꯨꯧ ꯈꯠꯅꯗ꯭ꯔꯦ
ꯍꯧꯖꯤꯛꯇꯤ ꯅꯪꯁꯨ ꯆꯥꯎꯔꯁꯤꯗꯤ
ꯑꯗꯨꯅꯅꯤ ꯍꯥꯏꯗꯤ ꯑꯃ ꯀꯣꯂꯦꯖ ꯀꯥꯏꯡꯗꯁꯨ ꯀꯩꯁꯨ ꯈꯠꯅꯗꯦ ꯑꯗꯨꯝ ꯑꯩꯒꯤ ꯑꯩ ꯈꯔ ꯍꯇꯝ ꯀꯂ ꯇꯔꯨꯝꯗ ꯍꯁꯦ ꯇ
ꯑꯩꯈꯣꯏꯒꯤꯗꯤ ꯍꯧꯖꯤꯛ ꯑꯉꯥꯡ ꯃꯆꯥ ꯅꯨꯉꯥꯏꯔꯦ ꯏꯕꯦꯝꯃ ꯑꯩꯅ ꯂꯥꯎꯅꯤ ꯃꯥꯁꯨ ꯈꯨꯃꯛꯅꯤ ꯈꯨꯠ ꯍꯟꯅꯅꯤ ꯐꯨꯅꯅꯤ ꯑꯁ ꯅꯨꯡꯉꯥꯏꯒ꯭ꯔꯦ ꯅꯨꯡꯉꯥꯏꯒ꯭ꯔꯦ꯫
ꯆꯥꯎꯕꯩ ꯏꯀꯥꯏꯗꯅ ꯇꯧꯕꯤꯗ꯭ꯔꯝꯅꯤ ꯀꯥꯏꯌꯣ꯫
ꯇꯧꯔꯤꯌꯦ ꯍꯧꯖꯤꯛꯁꯨ ꯍꯧꯖꯤꯛꯁꯨ ꯇꯧꯔꯤꯗꯦ꯫ ꯑꯩꯅ ꯍꯥꯏ ꯑꯩꯅ ꯍꯥꯏꯕ ꯊꯕꯛ꯫ ꯑꯩ ꯀꯩꯅꯣꯝ ꯍꯥꯏꯒꯦꯕ ꯑꯩꯅ ꯍꯥꯏꯕ ꯊꯕꯛꯁꯦ ꯈꯪꯕ꯭ꯔꯥ ꯃꯥ ꯇꯧꯔꯣꯏꯗꯣꯏꯅꯦ ꯈꯪꯕ꯭ꯔꯥ ꯑꯩꯅ ꯍꯟꯖꯤꯟ ꯍꯟꯖꯤꯟ ꯍꯥꯏꯗꯣꯏꯅꯦꯕ ꯇꯞꯅ ꯍꯟꯅ ꯍꯥꯏꯔꯝꯗꯣꯏꯅꯦꯕ ꯑꯗ꯫ ꯇꯧꯔꯛꯇ꯭ꯔꯗꯤ ꯀꯟꯅ ꯍꯥꯏꯔꯛꯑꯅꯦꯕ ꯑꯩꯁꯨ ꯈꯪꯕ꯭ꯔꯥ ꯑꯗꯣ ꯇꯧꯗꯕꯤꯗ ꯂꯩꯔꯝꯃꯗꯤ ꯑꯩꯅ ꯐꯨꯒꯦꯅ ꯄꯣꯠ ꯊꯥꯡꯀꯠꯂꯛꯑꯀꯥꯟꯗ ꯄꯣꯠ ꯑꯃꯅ ꯊꯥꯒꯦ ꯇꯧꯔꯛ ꯇꯥꯔꯁꯨ ꯃꯥꯗꯤ ꯆꯦꯟꯈꯤꯗꯣꯏꯅꯦꯕ ꯌꯨꯝꯁꯤꯗꯒꯤ ꯆꯦꯟꯈꯤꯗꯣꯏ ꯊꯣꯡꯒꯥꯟꯕꯨ ꯇꯥꯟ ꯆꯦꯟꯈꯤꯗꯣꯏꯅꯦꯕ ꯈꯪꯕ꯭ꯔꯥ ꯑꯩꯅ ꯇꯥꯟꯅꯗꯣꯏꯕ꯫
ꯑꯗꯨ ꯀꯥꯟꯗ ꯃꯥꯗꯤ ꯃꯇꯦꯛ ꯑꯃꯒ ꯆꯦꯜꯂꯝꯕ ꯀꯥꯟꯗ ꯑꯩ ꯇꯥꯟꯅꯔꯔꯣꯏ ꯀꯥꯏꯅ ꯂꯦꯞꯄꯒ ꯂꯩꯔꯝꯗꯣꯏꯅꯦꯕ ꯈꯪꯕ꯭ꯔꯥ꯫ ꯑꯗꯩ ꯈꯪꯇꯥꯟ ꯇꯥꯟꯅ ꯃ ꯈꯪꯗꯅꯒ ꯇꯧꯗꯣꯏꯅꯦ
ꯑꯩꯈꯣꯏ ꯆꯦꯅ ꯂꯤꯛꯇꯣ ꯑꯃꯨꯛ ꯑꯩ ꯑꯩꯅ ꯑꯃ ꯁꯦꯝꯕ ꯂꯤꯛꯇꯣ꯫
ꯎꯝ꯫
ꯁꯗꯣꯛ ꯑꯦꯌꯦ꯫
ꯅꯪ ꯁ꯭ꯔꯣꯠ ꯁ꯭ꯔꯣꯠ ꯇꯧꯔꯤꯗꯣ ꯀꯩꯗꯅꯣ ꯍꯥꯏꯔꯛꯑꯣ꯫
ꯍꯥꯥ꯫
ꯅꯪ ꯁ꯭ꯔꯣꯠ ꯁ꯭ꯔꯣꯠ ꯇꯧꯋꯦ ꯌꯥꯝ ꯂꯦꯡꯉꯦ꯫
ꯅꯨꯡꯁꯤꯠ ꯂꯥꯛꯄꯩꯅꯦ ꯑꯩꯅꯠꯇꯦ ꯅꯨꯡꯁꯤꯠ ꯂꯥꯛꯄꯗꯣ ꯅꯨꯡꯁꯤꯠ ꯀꯟꯅ ꯂꯥꯛꯄꯗꯣ꯫
ꯎꯝ꯫
ꯑꯗꯨꯗꯁꯨ ꯃꯥ ꯃꯈꯣꯟꯗꯨ ꯑꯃ ꯁ꯭ꯔꯣ ꯁ꯭ꯔꯣ ꯎ ꯋꯥ ꯎ ꯋꯥ ꯇꯥꯕꯗꯣ ꯈꯪꯕ꯭ꯔꯥ꯫
ꯎꯝ꯫
ꯇꯧꯕꯅꯤꯅ ꯅꯃꯨꯛꯁꯨ ꯀꯩꯅꯣ ꯁꯥꯟꯅꯕꯗ ꯇꯧꯋꯦꯅ ꯃꯥꯅ ꯍꯥꯏꯔꯛꯑꯦ꯫
ꯎꯝ꯫ ꯁ꯭ꯔꯣꯠ ꯁ꯭ꯔꯣꯠ ꯇꯧꯋꯦꯕ꯫ ꯈꯨꯂꯣꯛꯄꯤ ꯁꯥꯟꯅꯕ ꯌꯥꯕ ꯅꯨꯡ ꯐꯖ ꯐꯖꯕ ꯌꯥꯝ ꯇꯥꯔꯦꯍꯦ ꯑꯩꯈꯣꯏꯗ ꯋꯥꯏꯠ ꯏꯁꯇꯣꯟꯗ꯫
ꯁꯥꯏꯗ ꯁꯥꯟꯅꯕ ꯌꯥꯕ ꯇꯥ ꯃꯜꯂꯦ꯫
ꯈꯨꯜꯂꯒ ꯍꯦꯛ ꯁꯥꯟꯅꯔꯣ ꯏꯕꯦꯝꯃ꯫
ꯁꯥꯟꯅꯧ ꯅꯨꯡꯗꯥꯡꯁꯤꯗ ꯈꯨꯂꯣꯛꯄꯤ ꯁꯥꯟꯅꯕ ꯐꯠꯇꯦ ꯍꯥꯏꯔꯗ꯭ꯔꯥ꯫
ꯐꯕ ꯐꯠꯇꯕ ꯂꯩꯔꯝꯃꯣꯏꯍꯦ꯫ ꯁꯨꯝ ꯁꯥꯟꯅꯕ ꯃꯇꯝꯗꯣ ꯅꯨꯡꯗꯥꯡꯗꯕꯨꯛ ꯁꯥꯟꯅꯔꯛꯑꯗꯤ ꯃꯇꯝꯗꯣ ꯀꯩꯅꯣ ꯇꯧꯅꯦꯅ ꯑꯉꯥꯡꯗꯣ ꯐꯠꯇꯦꯅ ꯍꯥꯏꯖꯤꯟꯕ ꯑꯣꯏꯔꯝꯅꯤ꯫
ꯍꯣꯏ ꯑꯗꯨꯕꯨ ꯑꯗꯨ ꯍꯥꯏꯔꯝꯕꯕꯨ ꯑꯣꯏꯔꯝ ꯌꯥꯢ꯫
ꯃꯣꯏꯗꯤ ꯂꯩꯗꯅ ꯑꯗꯨꯝ ꯊꯥꯏꯅꯗꯤ ꯃꯩꯁꯨ ꯐꯖꯅ ꯂꯩꯔꯝꯗꯕꯒꯤꯀꯣ ꯅꯨꯡꯗꯥꯡꯗ ꯈꯨꯖꯤꯟ ꯀꯛꯄ ꯐꯠꯇꯦ ꯑꯗꯨ ꯀꯛꯄ ꯐꯠꯇꯦꯅ ꯑꯗꯨꯝ ꯍꯥꯏꯗ꯭ꯔꯥ ꯑꯗꯣ ꯑꯃꯔꯣꯝꯗꯗꯤ ꯃꯣꯏꯁꯨ ꯃꯇꯝꯗꯨꯗ ꯃꯩꯗꯣ ꯐꯖꯅ ꯉꯥꯟꯗꯕꯒꯤ ꯅꯨꯡꯗꯥꯡꯗꯤ ꯃꯝꯃꯕꯅꯤꯅ ꯁꯣꯛꯀꯅꯤ ꯈꯣꯠꯀꯅꯤꯅ ꯍꯥꯏꯕ ꯑꯣꯏꯔꯝꯗꯣꯏꯅꯦꯕ ꯐꯠꯇ ꯇꯦꯅ ꯍꯥꯏꯇꯥꯥꯔꯗꯤ ꯀꯅꯥꯝ ꯇꯧꯅꯗꯦꯗꯅ꯫
ꯀꯩꯅꯣꯒꯤ ꯑꯁꯤꯗꯒꯤ ꯑꯃ ꯅꯪꯅ ꯅꯍꯥꯟ꯫ ꯅꯍꯥꯟ ꯍꯥꯟꯕ ꯑꯃ ꯑꯣꯠꯁ ꯂꯩꯕꯩꯗꯣ꯫ ꯑꯗꯨꯗꯣ ꯗꯤꯂꯤꯚꯔꯤ ꯌꯥꯕ꯭ꯔꯣ꯫
ꯑꯗꯨ ꯗꯤꯂꯤꯚꯔꯤꯗꯣ ꯄꯤꯁ ꯌꯥꯝꯗ꯭ꯔꯗꯤ ꯌꯥꯏ ꯍꯥꯏꯕꯅꯦ ꯄꯤꯁ ꯃꯌꯥꯝꯗꯤ ꯌꯥꯗꯦ ꯍꯥꯏꯕ꯫
ꯃꯌꯥꯝꯗꯤ ꯌꯥꯗꯦ ꯌꯥꯝꯗ꯭ꯔꯗꯤ ꯌꯥꯏꯌꯦꯕ꯫
ꯎꯝ ꯑꯗꯨꯝ ꯕꯥꯏ ꯋꯥꯟ ꯒꯦꯠ ꯋꯥꯟꯗꯣ ꯑꯗꯨ ꯈꯛꯇꯡ ꯂꯧꯕꯗꯤ ꯌꯥꯏ ꯍꯥꯏꯕꯅꯦꯕ ꯑꯗꯨꯒ ꯃꯌꯥꯝ ꯃꯌꯥꯝ ꯄꯨꯕꯗꯤ ꯑꯣꯠꯁ ꯄꯨꯕꯗꯤ ꯐꯔꯛ ꯇꯥꯏ ꯍꯥꯏꯌꯦꯕ꯫
ꯑꯗꯨꯗꯤ ꯑꯝꯇꯪ ꯂꯧ ꯇ ꯑꯝꯇ ꯆꯦꯟꯕꯤꯌꯨꯅꯥ꯫
ꯉꯝꯃꯔꯣꯏ ꯇꯜꯂꯤꯆꯣ꯫ ꯑꯩꯅ ꯉꯁꯥꯏ ꯂꯩꯒꯦ ꯈꯟꯖꯕꯅꯦ ꯑꯗꯣ ꯑꯩꯗꯣ ꯒꯥꯔꯤ ꯌꯥꯎꯗ꯭ꯔꯝꯅꯤꯅ
ꯢꯀꯥꯏꯕ꯭ꯔꯕ꯫
ꯏꯀꯥꯏꯕꯩ ꯅꯠꯇꯕ ꯒꯥꯔꯤ ꯌꯥꯎ ꯍꯥꯔꯛꯑꯣ꯫
ꯅꯪ ꯑꯝꯇ ꯆꯦꯟꯕꯤꯌꯨ ꯍꯥꯏꯕ ꯑꯩ ꯌꯨꯝꯗ ꯑꯩꯈꯣꯏ ꯃꯥꯥꯅ ꯃꯣꯏ ꯑꯩꯈꯣꯏ ꯃꯥꯒꯤ ꯃꯃꯥꯟꯅꯕꯤ ꯑꯃ ꯂꯩ ꯍꯥꯏ ꯑꯗꯨ ꯆꯥꯔꯒꯗ ꯂꯩ ꯍꯥꯏꯕ ꯑꯗꯨꯃꯥꯏ ꯅꯥꯕꯒꯤ ꯑꯗꯨꯒꯤ ꯑꯩꯈꯣꯏ ꯃꯥꯅ ꯂꯩꯔꯛꯑꯣ ꯍꯥꯏꯕ꯫
ꯎꯝꯝ꯫
ꯕꯥꯏ ꯋꯥꯟ ꯒꯦꯠ ꯋꯥꯟꯗꯣ ꯀꯌꯥꯅꯤ ꯍꯥꯏꯕ꯫ ꯑꯃꯗ ꯀꯌꯥꯅꯦꯕ꯫
ꯑꯃꯗ ꯆꯅꯤꯒ ꯑꯥꯏꯠꯇꯤ꯫
ꯍꯪꯈꯤꯒꯦ ꯑꯩ ꯍꯣꯔꯦꯟ ꯍꯪꯒꯦ ꯍꯥ꯫
ꯑꯗꯨꯗ ꯑꯃ ꯐꯪꯗꯣꯏ ꯅꯠꯇ꯭ꯔꯣ꯫
ꯎꯝ ꯑꯃ ꯂꯩꯕꯗ ꯑꯃ ꯑꯗꯣ ꯑꯃ ꯄꯦꯛꯀꯦꯠ ꯑꯃꯗ ꯆꯥꯝꯃꯒ ꯑꯥꯏꯠꯇꯤ ꯊꯥꯕꯅꯦꯕꯀꯣ꯫
ꯎꯝ꯫
ꯑꯗꯣ ꯀꯩꯅꯣ ꯑꯗꯨꯗ ꯇꯨ ꯑꯥꯢꯠꯇꯤ ꯂꯧꯗꯣꯏꯕ ꯑꯅꯤ ꯂꯩꯕꯗ ꯑꯗꯨꯀꯥꯟꯗ ꯇꯣꯉꯥꯟꯅ ꯂꯨꯄꯥ ꯆꯥꯝꯃꯔꯤ ꯄꯤꯕꯗꯣ
ꯎꯝ꯫
ꯆꯥꯝꯃꯔꯤ ꯄꯤꯕꯗꯅ ꯕꯥꯏ ꯋꯥꯟ ꯒꯦꯠ ꯋꯥꯟ ꯑꯗꯨꯝ ꯑꯣꯏꯗꯣꯏꯕ ꯑꯗꯨꯅ꯫ ꯑꯗꯨꯝ ꯃꯥꯒꯤꯗꯨꯗ ꯆꯪꯉꯒ ꯌꯦꯡꯉꯣꯕ ꯅꯪ ꯑꯄꯥꯝꯕꯗꯣ ꯈꯜꯂꯛꯑꯣ꯫ ꯑꯣ꯫ ꯑꯩ ꯊꯥꯔꯛꯀꯦ ꯑꯩ ꯌꯦꯡꯉꯀꯥꯟꯗ ꯊꯥꯔꯛꯀꯦꯕ ꯑꯗꯨ ꯅꯪ ꯑꯄꯥꯝꯕꯗꯣ ꯈꯜꯂꯛꯑꯣ ꯑꯗꯨꯀꯥꯟꯗ ꯇꯧꯗꯧꯕ꯫
ꯑꯦ ꯑꯩꯈꯣꯏ ꯑꯩꯒ ꯂꯩꯃꯤꯟꯅꯕꯗꯨꯗꯒ ꯌꯦꯡ ꯍꯥꯏꯐꯦꯠ ꯌꯦꯡꯉꯛꯀꯦ ꯑꯗꯨꯒ ꯍꯥꯏꯔꯖꯨ ꯍꯥꯔꯛ
ꯎꯝ ꯍꯣꯏ ꯎꯝ ꯍꯣꯏ ꯑꯗꯨꯗꯤ ꯌꯦꯡꯉꯣ ꯅꯪ꯫
ꯎꯝ ꯍꯣꯏ ꯑꯩ ꯊꯝꯃꯒꯦꯀꯣ꯫
ꯎꯝ꯫
ꯎꯝ꯫